ꯍꯜꯂꯣ
ꯍꯜꯂꯣ ꯇꯥꯕ꯭ꯔꯣ
ꯇꯥꯔꯦ ꯇꯥꯔꯦ
ꯃꯈꯣꯟꯗꯨꯝ ꯐꯟ ꯇꯥꯕ꯭ꯔꯣ
ꯇꯥꯏꯌꯦ ꯇꯥꯏ
ꯎꯝ ꯀꯩꯗꯧꯔꯝꯃꯤꯅꯣ
ꯀꯩꯅꯣꯅꯦ ꯑꯣ ꯑꯥ ꯍꯣꯔꯦꯟꯒꯤ ꯕꯦꯁꯂꯤꯞ ꯐ ꯑꯃꯅꯤꯅꯤꯗ
ꯍꯣꯏ ꯀꯅꯥ ꯀꯅꯥ ꯂꯩꯒꯦ꯫
ꯅꯣꯔꯋꯦꯒ ꯀꯔꯤ ꯑꯥꯏꯕꯣꯔꯤ ꯀꯣꯁ ꯍꯥꯏꯔ ꯀꯩꯅꯣ ꯑꯗꯨꯅꯦ
ꯉꯔꯥꯡ ꯅꯦꯗꯔꯂꯦꯟ ꯄꯣꯔꯦꯅꯥ
ꯑꯗꯨꯅꯦꯃꯤ ꯋꯔꯜ ꯀꯨꯞ ꯁꯦ ꯂꯩꯈꯠꯂꯦꯅꯦ ꯕꯔꯣꯊꯦꯔ꯫
ꯑꯁ ꯑꯟꯗꯔꯗꯣꯛ ꯂꯣꯏ ꯅꯩꯔꯦ ꯋꯥꯏ
ꯆꯦꯈꯥꯏ ꯑꯩꯈꯣꯏ ꯀꯩꯅꯣꯗꯨ ꯊꯣꯛꯑꯦꯉꯣ꯫ ꯑꯩꯈꯣꯏ ꯃꯣꯕꯥꯏꯜꯖꯦꯜꯒꯤ ꯃꯤꯊꯤꯛ ꯁꯣ ꯗꯥꯎꯟꯗꯣ ꯈꯪꯕ꯭ꯔꯥ?
ꯑꯥ
ꯑꯗꯨꯒꯤꯁꯨ ꯕꯦꯠ ꯊꯣꯛꯂꯛꯄꯅꯦꯕ
ꯑꯗꯨꯏ ꯕꯦꯠ ꯊꯣꯛꯂꯛꯑꯦ
ꯑꯥ
ꯐꯩꯌꯦ꯫
ꯕꯥꯠ ꯊꯣꯛꯂꯛꯑꯥ ꯍꯥꯏꯕꯔ ꯋꯥꯟ ꯑꯦ ꯕꯥꯇ ꯇꯥ
ꯃꯌꯥꯝ ꯑꯗꯨꯝ ꯊꯣꯛꯂꯛꯈꯤꯅꯤ ꯃꯊꯪ ꯃꯊꯪ ꯑꯅꯧꯕ
ꯑꯗꯣ ꯌꯥꯝꯗꯤ ꯊꯥ ꯌꯥꯗꯦ ꯁꯤꯒꯤꯗꯤ ꯑꯗꯣ ꯀꯥꯒꯗ꯭ꯔꯗꯤ ꯑꯗꯨꯝ ꯈꯪꯅꯤꯔ ꯍꯥꯏꯗ ꯇꯨ ꯊ꯭ꯔꯤ ꯍꯟꯗ꯭ꯔꯦꯠ ꯃꯌꯥꯗ ꯌꯦꯟ ꯊꯥꯔꯛꯑꯁꯦ ꯊ꯭ꯔꯤ ꯍꯟꯗ꯭ꯔꯦꯠ ꯐꯣꯔ ꯍꯟꯗ꯭ꯔꯦꯠ
ꯑ ꯉꯔꯥꯡ ꯉꯔꯥꯡꯒꯤꯗꯨꯗꯤ ꯐꯖꯗꯦ ꯂꯤꯁꯤꯡ ꯑꯅꯤꯗꯨꯗꯤ
ꯂꯣꯏꯔꯦ ꯅꯪꯒꯤ ꯑꯅꯤꯅꯦ ꯑꯩꯒꯤ ꯑꯩ ꯃꯉꯥ ꯃꯉꯥ ꯑꯃꯅ ꯃꯥꯡꯉꯤꯕꯣ
ꯁ ꯑꯥ ꯖꯔꯃꯅꯤ ꯖꯔꯃꯅꯤ ꯑꯔꯣꯏꯕ ꯍꯩꯇ꯭ꯔꯦꯕ꯫
ꯑꯩ ꯚꯕꯤꯅꯤꯁꯤꯌꯁꯅ ꯑꯦꯁꯤꯁ ꯅꯠꯇ꯭ꯔꯒ ꯒꯣꯜ ꯆꯅꯤꯅ ꯊꯥꯑꯕꯅꯦ ꯑꯗꯨꯗ ꯊꯤꯡꯉ ꯀꯨꯝꯃ ꯃꯥꯡꯒ꯭ꯔꯦ꯫
ꯅꯪ ꯑꯗꯨꯏ ꯀꯩꯅꯣ ꯊꯥ ꯑꯃꯗꯤ ꯀꯥꯛꯑꯗꯝꯅꯦ꯫
ꯗꯥꯏꯔꯦꯛ ꯑꯣꯏꯅ ꯊꯥꯡꯃꯗꯤ ꯀꯥꯅꯤ ꯑꯗꯨꯅꯦ ꯍꯥꯏꯁꯦ ꯑꯩꯅ ꯑꯃꯗꯨ ꯑꯗꯨꯝ ꯑꯦꯁꯤꯁꯇꯣ ꯐꯪꯕꯗꯨꯗ ꯆꯟꯒꯗ꯭ꯔꯥꯅ ꯑꯗꯒꯤ ꯑꯩ ꯇꯨꯝꯒ꯭ꯔꯦ ꯐꯥꯔꯁ ꯍꯥꯐꯇ ꯄꯔꯥꯒꯨꯋꯦꯅ ꯆꯟꯒ꯭ꯔꯦ ꯑꯗꯒꯤ ꯇꯨꯝꯒ꯭ꯔꯦꯕ ꯑꯗꯨꯒ ꯇꯨꯝ ꯍꯧꯒꯠꯂꯀꯥꯟꯗ ꯀꯩꯅꯣ ꯇꯧ ꯂꯩꯔꯃꯦ ꯄꯦꯅꯥꯜꯇꯤ ꯀꯥꯎꯅꯗꯨꯏ ꯇꯧ ꯂꯩꯔꯝꯃꯦ꯫
ꯑꯩ ꯈꯜꯂꯦ ꯑꯗꯨꯝ ꯑꯗꯨ ꯄꯣꯔꯝꯃꯅꯤ ꯑꯗꯨꯝ ꯈꯪꯉꯕ꯫
ꯄꯦꯅꯥꯜꯇꯤꯗꯗꯤ ꯌꯥꯗꯦ ꯃꯣꯏ ꯄ꯭ꯔꯣ ꯄꯔꯥꯎꯒꯣꯌꯦꯒꯤ ꯀꯩꯅꯣ ꯀꯤꯄꯔꯗꯣ ꯍꯩꯌꯦ ꯐꯖꯅ꯫
ꯃꯥ ꯄꯅ ꯁꯦꯞ ꯇꯧꯋꯦ ꯍꯥꯏꯕ ꯉꯔꯥꯡ ꯖꯔꯃꯅꯤ ꯐꯅꯌꯥꯝꯗꯤ ꯀꯥꯎꯁꯜꯂꯦꯕꯀꯣ ꯃꯥ ꯐꯖꯅꯥ ꯁꯥꯕꯦ ꯇꯥꯎꯈꯤ ꯋꯥꯅꯤ꯫
ꯑꯩ ꯍꯣꯔꯦꯟ ꯕꯦꯠ ꯑꯅꯤꯁꯦ ꯇꯔꯥ ꯃꯈꯥꯏꯒꯤꯁꯤꯅ ꯅꯣꯔꯋꯦ ꯅꯣꯔꯋꯦꯁꯤꯗ ꯑꯩꯅ ꯊꯥꯏꯁꯦ ꯀꯩꯅꯣ ꯍꯂꯥꯟꯅ ꯒꯣꯜ ꯆꯟꯕꯅ ꯑ ꯄ꯭ꯂꯦꯌꯔ ꯇꯨ ꯏꯁꯀꯣꯔ ꯒꯣꯜ ꯑꯦꯅꯤ ꯇꯥꯏꯝ ꯍꯂꯥꯟꯅꯒꯣꯜ ꯆꯟꯕ ꯑꯗꯨꯗꯒꯤ ꯑꯥ ꯑꯗꯨꯒ ꯑꯃ ꯐ꯭ꯔꯥꯟꯁꯀ ꯁ꯭ꯋꯤꯗꯦꯟꯒꯗꯨꯅ ꯗꯦꯝꯕꯗꯅ ꯒꯣꯜ ꯆꯟꯕ ꯅꯠꯇ꯭ꯔꯒ ꯑꯦꯁꯁ ꯄꯤꯕꯅ
ꯐ꯭ꯔꯥꯟꯁꯀ ꯀꯅꯥ ꯀꯅꯣ ꯍꯣꯔꯅ ꯐ꯭ꯔꯥꯟꯁꯀ
ꯐ꯭ꯔꯥꯟꯁꯀ ꯁ꯭ꯋꯤꯗꯦꯟꯒꯥ ꯃꯦꯛꯁꯤꯀꯣ ꯏꯀ꯭ꯋꯦꯗꯣꯔ ꯈꯞꯇꯣꯏꯅꯦ꯫
ꯁꯣꯏ ꯑꯔꯖꯦꯟꯇꯤꯅꯥ ꯄꯨꯗꯣ ꯃꯥꯜꯂꯦꯉꯣ꯫
ꯄꯣꯔꯣꯏꯍꯦ ꯀꯥꯏ ꯑꯔꯖꯦꯟꯇꯤꯅꯥ ꯁꯨꯡꯄꯣ ꯄꯣꯔꯣꯏ ꯀꯃꯥꯏ ꯄꯣꯗꯨꯔꯤꯒꯦ꯫ ꯀꯥꯎꯅꯔꯣ ꯀꯥꯎꯅꯔꯣ ꯏꯆꯟꯗ ꯆꯟꯂꯛꯀꯅꯤ꯫
ꯅꯦꯗꯔꯂꯦꯟꯁꯨ ꯄꯦꯅꯥꯜꯇꯤꯗꯅꯦ ꯍꯥꯏꯕ ꯄꯣꯏꯗꯣ꯫
ꯃꯥꯅꯦ ꯅꯦꯗꯔꯂꯦꯟ ꯀꯩꯅꯣ ꯁꯨꯡꯄꯣ ꯄꯣꯗꯕꯅꯦ ꯍꯥꯏꯕ꯫
ꯃꯥ ꯑꯗꯨꯏ ꯔꯦꯀ꯭ꯣꯔꯠꯇꯨꯗꯤ ꯀꯥꯏꯗ꯭ꯔꯦꯅꯦ
ꯐꯨꯜ ꯇꯥꯥꯏꯝꯗꯗꯤ ꯁꯨꯡꯄꯣ ꯄꯣꯗ꯭ꯔꯤꯕꯅꯦ ꯍꯥꯏꯕ ꯃꯣꯏ
ꯑꯁ ꯃꯣꯏ ꯃꯃꯥꯡꯗꯤ ꯀ꯭ꯋꯥꯇꯔ ꯐꯥꯏꯅꯦꯜꯗꯔ ꯃꯣꯏ ꯂꯩꯍꯧꯕꯗꯣ
ꯑꯥ
ꯁꯤꯃꯤꯗꯔ ꯀ꯭ꯋꯥꯇꯔꯗꯔꯥ
ꯅꯣꯔꯋꯦꯒ ꯑꯥꯏꯕꯣꯔꯤ ꯀꯣꯁꯀꯗꯤ ꯂꯨꯗꯤ ꯂꯨꯔꯤꯅꯦ ꯕꯦꯠꯁꯁꯦ ꯑꯣꯏ ꯀꯝ ꯊꯥꯅꯃꯤꯅꯤ ꯀꯧꯗꯧꯒꯦ ꯌꯥꯔꯦ ꯀꯌꯥꯝ
ꯅꯣꯔꯋꯦ
ꯌꯥꯔꯀ꯭ꯌꯨ ꯀꯥꯗꯣꯏꯔ ꯀꯥꯔꯣꯏꯗꯣꯔ ꯈꯪꯗ꯭ꯔꯦ ꯅꯣꯔꯋꯦꯅ ꯀꯥꯔꯗꯤ ꯐꯔꯦꯅꯦ
ꯉꯔꯥꯡꯒꯤꯗꯨꯁꯨ ꯖꯄꯥꯟꯅ ꯖꯄꯥꯟꯒ ꯕ꯭ꯔꯥꯖꯤꯜꯒꯗꯨꯁꯨ ꯅꯨꯡꯉꯥꯏ ꯂꯩꯈꯠꯂꯦ
ꯖꯄꯥꯥꯟꯅ ꯍꯟꯖꯟ ꯂꯛꯀꯗ꯭ꯔꯣ ꯑꯗꯨꯒ
ꯖꯄꯥꯟꯅ ꯍꯥꯟꯅ ꯒꯣꯜ ꯆꯟꯖꯜꯂꯦꯉꯣ ꯊꯤ ꯅꯩ ꯉꯔꯥꯡ ꯀꯩꯅꯣꯒꯤꯗꯣ ꯒꯣꯜꯗꯤ ꯆꯜꯂꯕꯅꯦ ꯍꯥꯏꯕ
ꯕꯤꯅꯤꯒꯤꯗꯣ ꯄꯣꯁꯠꯇ ꯅꯠꯇꯦ ꯕꯤꯅꯤꯒꯤ ꯄꯣꯠꯁꯇ ꯑꯃ ꯄꯥꯂꯤꯅꯦꯕ ꯅꯃꯥꯒꯤ ꯃꯋꯥ ꯑꯗꯨꯒꯤ ꯃꯥꯏ ꯆꯟꯂꯝꯃꯗꯤꯀꯣ
ꯍꯣꯏ ꯑꯗꯩ ꯉꯔꯥꯡ ꯖꯔꯃꯅꯤ ꯂꯥꯁꯇ ꯅꯥꯏꯟꯇꯤ ꯀꯩꯅꯣꯗ ꯆꯜꯂꯦ ꯋꯥꯟ ꯍꯟꯗ꯭ꯔꯦꯠ ꯑꯥꯏꯠꯇꯤꯟꯗꯔ ꯀꯩꯅꯣ ꯆꯜꯂꯦ
ꯑꯗꯨꯅꯦ ꯍꯥꯏꯁꯦ
ꯑꯗꯨ ꯆꯜꯂꯕꯗꯨ ꯑꯃ ꯅꯨꯄꯥꯗꯨꯅ ꯒꯣꯜ ꯀꯤꯞꯄꯔꯗꯣ ꯊꯦꯡꯉꯨꯕꯩ ꯐꯣꯜ ꯑꯃꯨꯛ ꯄꯤꯁꯜꯂꯛꯑꯦꯕ ꯂꯧꯊꯣꯛꯈꯤꯕꯥꯏ ꯅꯣ ꯒꯣꯜ ꯇꯥꯍꯟꯕꯥꯅꯦ ꯂꯩꯈꯠꯂꯦꯉꯣ
ꯌꯥꯗ꯭ꯔꯦ ꯊꯥꯕ ꯌꯥꯗ꯭ꯔꯦ ꯑꯃꯛꯛꯇꯪꯗꯤ ꯍꯟ ꯊꯥ ꯌꯥꯗꯦ
ꯑꯁ ꯑꯩ ꯉꯔꯥꯡ ꯂꯨꯄꯥ ꯆꯧꯉꯥꯗꯪ ꯊꯥꯖꯔꯔꯝꯕꯅꯤ ꯈꯜꯈꯛꯑꯦ
ꯀꯔꯥꯗꯤ ꯑꯗꯨꯗ ꯅꯪꯒꯤ ꯑꯅꯤ ꯊꯥꯕꯗ ꯑꯩꯗꯣ ꯑꯅꯤ ꯑꯅꯤ ꯑꯒ ꯍꯥꯞꯆꯤꯜꯂꯒ ꯑꯃꯨꯛ ꯊꯥꯏꯅꯦꯕ ꯃꯔꯤꯅꯦꯕ ꯄꯨꯂꯞ ꯊꯥꯏꯗꯣ
ꯍꯣꯏ
ꯐꯥꯖꯥꯔꯦ ꯑꯩꯗꯤ ꯃꯉꯥ ꯃꯥꯡꯉꯦ ꯑꯗꯨꯗꯤ ꯏꯀꯥ ꯀꯥꯔꯕꯅꯦꯕ ꯍꯥꯏꯕ ꯀꯩꯁꯨ ꯅꯠꯇꯗ ꯍꯦꯗꯔꯒ ꯇꯧꯈꯠꯂꯒ ꯆꯟꯈꯤꯕꯅꯦ
ꯎꯝ
ꯍꯥꯏꯀꯗꯦ
ꯉꯁꯤꯗꯤ ꯗꯥꯎ ꯌꯥꯏ ꯉꯔꯥꯡꯗꯤ ꯗꯥꯎ ꯌꯥꯗꯦ
ꯗꯕꯜ ꯆꯥꯥꯟꯁ ꯑꯦꯟ ꯕꯣꯠ ꯇꯤꯝ ꯇꯨ ꯏꯁꯀꯣꯔ ꯕꯣꯠ ꯇꯤꯝ ꯇꯨ ꯏꯁꯀꯣꯔ ꯂꯣꯏ ꯑꯣꯏꯉꯣ ꯀꯔꯤꯝ ꯀꯥꯟꯅꯗꯕꯗ
ꯎꯝ ꯕꯣꯠ ꯇꯤꯝꯇꯨ ꯁꯀꯣꯔꯅ ꯏꯐꯥ ꯐꯔꯕ ꯀꯩꯅꯣ ꯈꯪꯗꯦ
ꯑꯗꯨꯅ ꯒꯣꯜ ꯕꯣꯠ ꯇꯤꯝꯇꯨ ꯏꯁꯀꯣꯔ ꯑꯣꯏ ꯍꯥꯏꯕ ꯀꯃꯥꯏꯅ ꯇꯧꯔꯤꯅꯣ ꯈꯪꯗꯦ
ꯕꯣꯠ ꯇꯤꯝꯇꯨ ꯁ꯭ꯀꯣꯔꯁꯦ ꯄꯦꯅꯥꯜꯇꯤ ꯆꯟꯕꯗꯤ ꯂꯧꯅꯕ꯭ꯔꯣ
ꯂꯧꯗꯦꯍꯦ ꯑꯗꯨꯗꯤ ꯗ꯭ꯔꯣ ꯖꯦꯔꯣ ꯖꯦꯔꯣ ꯂꯩꯔꯗꯤ ꯑꯗꯨ ꯂꯧꯔꯦ ꯀꯩꯅꯣ ꯋꯥꯟ ꯋꯥꯟ ꯖꯦꯔꯣ ꯖꯦꯔꯣ
ꯑꯥꯏ ꯖꯦꯔꯣ ꯖꯦꯔꯣ ꯂꯩꯔꯒ ꯄꯦꯅꯥꯜꯇꯤ ꯑꯅꯤꯃꯛ ꯆꯠꯂꯦꯅ ꯈꯜꯂꯣꯅꯦ ꯑꯗꯨ ꯕꯣꯠ ꯇꯤꯝ ꯇꯨ
ꯂꯧꯗꯦ ꯂꯧꯗꯦ ꯂꯧꯗꯦ
ꯐꯩꯌꯦ ꯑꯩꯈꯣꯏ ꯉꯁꯤ ꯀꯩꯅꯣ ꯆꯥꯕ ꯌꯥꯗꯦ ꯍꯥꯏꯔꯛꯄꯩꯅꯦ ꯑꯩꯈꯣꯏ ꯃꯥꯅ
ꯀꯩꯑꯥꯕꯥ
ꯑꯩꯈꯣꯏ ꯃꯥꯅꯥ ꯉꯁꯤꯁꯦ ꯁꯥ ꯆꯥꯕ ꯌꯥꯗꯦꯌꯦ
ꯅꯩꯔꯦꯍꯦ ꯀꯔꯤ ꯁꯦꯇꯔꯗꯦꯔꯣꯁꯤ ꯃꯟꯗꯦ ꯇ꯭ꯨꯌꯏꯁꯗꯦ ꯋꯥꯔꯤꯔꯤꯗꯤ
ꯉꯅꯥ ꯑꯣꯏꯕꯩ
ꯅꯪ ꯌꯥꯗꯕꯅꯤ ꯅꯨꯃꯤꯠꯇꯨ ꯀꯩꯅꯣ ꯁꯦꯇꯔꯗꯦ ꯅꯠꯇ꯭ꯔꯣ
ꯑꯗꯨꯏꯗꯣ ꯑꯗꯨꯏꯗꯣ ꯂꯣꯏꯈ꯭ꯔꯦ ꯑꯗꯨꯒꯤ ꯄꯦꯠꯇꯣ ꯍꯧꯖꯤꯛꯅ ꯑꯃꯨꯛ ꯄꯨꯔꯅꯤꯃꯥ ꯈꯤꯇꯪ ꯍꯦꯜꯂꯦ
ꯑꯣ
ꯁꯇꯔꯗꯦꯗ ꯍꯦꯟꯉꯝꯄꯣꯠꯇꯦꯗ ꯀꯥꯏꯗꯩ ꯁꯇꯔꯗꯦ ꯈꯨꯗꯤꯡ ꯍꯦꯜꯂꯛꯑꯗꯤ ꯕ‌ꯦꯔꯥ ꯀꯥꯗ꯭ꯔꯣ ꯚꯥꯏ
ꯁꯇꯔꯗ‌ꯦ ꯀꯩꯅꯣꯅꯤ ꯀꯩꯅ‌ꯣ
ꯋꯤꯛꯀꯦꯟꯗꯩ ꯍ‌ꯦꯟꯖꯜꯂꯛ
ꯑꯗꯨꯅꯦꯁꯦ ꯇꯪꯒꯤ ꯑꯃꯥꯏ ꯍꯦꯜꯂꯗꯤ
ꯇꯣꯛꯑꯦ ꯄꯨꯔꯅꯤꯃꯥ ꯈꯛꯇ ꯍꯦꯜꯂꯦ ꯉꯁꯤ ꯄꯨꯔꯅꯤꯃꯥ ꯑꯣꯏꯕ ꯎ ꯉꯁꯤ ꯁꯤꯟꯖꯜꯂꯝꯃꯗꯤ ꯕ‌ꯦꯔꯥ ꯀꯥꯅꯤꯉ‌ꯣ
ꯑꯣ
ꯅꯪ ꯃꯥꯏꯔꯦꯟꯒꯗꯧꯔ ꯆꯥꯏꯔꯣ ꯀꯩꯅꯣ
ꯌꯦꯁ ꯌꯦꯁ ꯌꯦꯁ ꯊꯧꯃꯨꯛ ꯕꯦꯂꯦꯟꯁ ꯇꯧꯋꯤ ꯕꯦꯂꯦꯟꯁ ꯈꯤꯇꯪ ꯈꯤꯇꯪ ꯊꯨꯝꯂꯤ ꯊꯨꯝꯂꯤ ꯇꯧꯔ ꯃꯥꯏꯔ‌ꯦꯟꯒ ꯇꯣꯏꯔꯦ ꯃꯊꯟꯇ ꯗꯨꯝ
ꯍꯥꯎꯕꯔ‌ꯣ ꯑꯖꯦ
ꯍꯥꯎꯋꯤ ꯀꯩꯅ‌ꯣ ꯕ‌ꯦꯕꯤ ꯏꯌꯔ
ꯅ‌ꯣꯏ ꯃꯥꯏꯔ‌ꯦꯟ ꯗꯨꯝ ꯌꯥꯎꯗꯧ ꯃꯥꯜꯂꯦꯉ‌ꯪ
ꯕ‌ꯦꯕꯤꯀ꯭ꯌꯨ ꯍꯥꯎꯋꯦ ꯇꯣꯏꯔ‌‌ꯦꯅ ꯑꯩꯅ ꯌꯥꯝ ꯊꯤꯅ ꯀꯟꯅ ꯇ‌ꯣꯏꯍꯟꯕꯗꯤ ꯅꯠꯇꯕ ꯈꯔ ꯈꯤꯇꯪ ꯈꯤꯇꯪ ꯐꯣꯟ ꯑꯣꯏ ꯀꯩ ꯑꯣꯏꯕꯨꯗꯤ ꯌꯥꯎꯔ‌ꯦ
ꯕꯇꯔ ꯕꯇꯔ ꯆꯤꯛꯀꯟꯒꯤ ꯇꯥꯏꯞꯇ ꯇꯧꯏꯔꯣ
ꯕꯇꯔ ꯆꯤꯛꯀꯟ ꯃꯥꯟꯅꯗ‌ꯦꯗ ꯃꯣꯏꯅ ꯗꯥꯏꯔ‌ꯦꯛ ꯒ꯭ꯔꯦꯕꯤꯅ‌ꯦ ꯁꯤꯅ ꯃꯐ‌ꯣꯟ ꯑꯣꯏ ꯀꯩꯑꯣꯏ ꯑꯗꯨ ꯅꯝꯕ
ꯁꯕꯦꯟ ꯃꯤꯅꯤꯠ ꯁꯨꯔꯦꯀꯣ ꯊꯥꯔꯇꯤꯟ ꯊꯥꯔꯇꯤꯟ ꯃꯤꯅꯤꯠ ꯗꯨꯐꯧ ꯁꯥꯟꯅꯁꯦ꯫
ꯊꯥꯔꯇꯤꯟ ꯃꯤꯅꯤꯠ ꯐꯥꯎ
ꯍꯣꯏ
ꯀꯩꯅꯣ ꯇꯧꯗꯣꯏꯅꯦ ꯃꯣꯏꯁꯦ ꯁꯤ ꯔꯦꯀꯣꯔꯠ ꯇꯧꯔꯒ ꯑꯦ ꯑꯥꯏꯒꯤ ꯃꯅꯤꯄꯨꯔ ꯃꯌꯦꯛ ꯃꯩꯇꯩ ꯃꯌꯦꯛꯀꯤ ꯁꯦꯝꯃꯤꯅꯦꯕ꯫ ꯒ꯭ꯌꯥꯟ ꯇꯥꯕꯔꯥ ꯑꯥ
ꯑꯣ
ꯍꯥꯏꯗꯤ ꯈꯣꯏꯅ ꯈꯣꯏꯅ ꯋꯥꯔꯤ ꯁꯥꯟꯅꯕꯖ‌ꯦ ꯀꯩꯅꯣ ꯇꯧꯏꯅꯦ ꯍꯥꯏꯕ ꯁꯤꯖꯤꯟꯅꯩꯅꯦꯕ ꯏꯌꯨꯁ ꯇꯧꯏꯅꯦꯕ꯫
ꯑꯥ
ꯑꯦ ꯑꯥꯏ ꯑꯦ ꯑꯥꯏ ꯇ꯭ꯔꯦꯟ ꯇꯧꯏꯅꯦꯕ꯫ ꯁꯤ ꯂꯣꯏꯔꯒ ꯁꯤ ꯂꯣꯏꯔꯒ ꯇ꯭ꯔꯥꯟꯁꯀ꯭ꯔꯤꯞꯁꯟꯒꯤ ꯑꯃ ꯂꯩꯌꯦꯕ ꯈꯪꯕꯔ
ꯇ꯭ꯔꯥꯟꯁꯄ꯭ꯔꯦꯞꯁꯟ ꯍꯥꯏ ꯀꯩꯩꯅꯣ
ꯇ꯭ꯔꯁꯀ꯭ꯔꯤꯞꯁꯟ ꯍꯥꯏꯔꯤꯁꯤꯅ ꯁꯤ ꯑꯩꯈꯣꯏꯅ ꯚꯣꯏꯁꯁꯦ ꯑꯩꯈꯣꯏꯅ ꯀꯩꯅꯣꯗ ꯑꯣꯟꯊꯣꯛꯇꯣꯏꯅꯦꯕ ꯏꯕꯒꯤꯗ ꯏꯁꯀ꯭ꯔꯤꯞꯇ ꯑꯣꯏꯅ ꯑꯗꯨꯗꯅꯦ ꯄꯩꯁꯥ ꯌꯥꯝ ꯆꯥꯎꯋꯤꯁ‌ꯦ ꯂꯤꯁꯤꯡ ꯀꯨꯟ ꯀꯨꯟꯊ꯭ꯔꯥ ꯌꯧꯔꯤꯁꯤ ꯑꯗꯨꯗꯅꯤ
ꯇꯥꯛꯁ ꯃꯇꯪꯗ
ꯅꯠꯇꯦ ꯄꯨꯜꯂꯞꯇ ꯇꯥꯛꯁꯇꯣ ꯄꯨꯂꯞ ꯂꯣꯏꯕꯗ ꯁꯤ ꯁꯤꯒꯤ ꯇꯥꯛꯁꯁꯦ ꯀꯨꯟ ꯀꯨꯟꯊ꯭ꯔꯥꯃꯨꯛ ꯄꯤꯔꯛꯀꯅꯦꯕꯀꯣ ꯍꯥꯏꯗꯤ ꯇꯥꯛꯁ ꯃꯁꯤꯡ ꯀꯣꯜꯒꯤꯁꯦ ꯑꯗꯨꯗ ꯑꯗꯨꯝ ꯂꯤꯁꯤꯡ ꯃꯉꯥꯃꯨꯛ ꯃꯌꯥꯃꯨꯛ ꯇꯥꯟ ꯌꯥꯏꯕ
ꯀ‌ꯣꯜ ꯀꯃꯥꯏ ꯇꯥꯟꯗꯨꯏꯅ‌ꯣ
ꯀꯣꯜ ꯁꯨꯃꯥꯏ ꯁꯨꯃꯥꯏꯅ ꯋꯥꯔꯤꯟꯅꯗꯣꯏꯕ ꯁꯨꯃꯥꯏ ꯋꯥꯔꯤ ꯁꯥꯟꯅꯔꯒ ꯔꯦꯀꯣꯔꯠꯁꯨ ꯃꯁꯥꯟ ꯇꯧꯖꯩꯅꯤꯗꯅ ꯑꯗꯨ ꯑꯩꯈꯣꯏꯅ ꯃꯣꯏꯅ ꯑꯗꯨꯝ ꯌꯥꯏ ꯌꯥꯗꯦꯗꯣ ꯕꯦꯔꯤꯐꯥꯏ ꯇꯧꯖꯈ꯭ꯔꯅꯦꯕ ꯂꯣꯏꯔ ꯃꯇꯨꯡꯗ ꯅꯪꯒꯤꯗꯣ ꯔꯤꯖꯦꯛ ꯆꯥꯗ꯭ꯔꯗꯤ ꯑꯦꯛꯁꯦꯞ ꯆꯥꯔꯗꯤ ꯑꯗꯨꯝ ꯄꯩꯁꯥ ꯐꯪꯒꯅꯤꯕ ꯅꯪ ꯑꯗꯨꯝ ꯁꯚꯦꯟ ꯗꯦꯖ ꯃꯅꯨꯡꯗ ꯄꯩꯁꯥ ꯑꯗꯨꯝ ꯊꯥꯔꯅꯤꯕꯀꯣ ꯑꯗꯨꯒ ꯅꯪ ꯑꯦꯀꯥꯎꯟ ꯍꯥꯞꯇꯨꯏꯅ‌ꯦ ꯅꯪꯒꯤ ꯌꯨ ꯄꯤ ꯑꯥꯏ ꯍꯥ ꯊꯥꯈꯤꯗꯨꯏꯅ‌ꯦ ꯑꯗꯨꯗ ꯑꯗꯨꯝ ꯊꯥꯔꯛꯇ‌ꯣꯏꯅꯤ
ꯅꯪ ꯀꯌꯥ ꯅꯪ ꯀꯌꯥ ꯃꯨꯛ ꯐꯪꯉꯒꯦ ꯍꯥꯖ‌ꯦ?
ꯑꯩ ꯉꯁꯤ ꯐꯣꯔ ꯋꯥꯟ ꯐꯣꯔ ꯐꯥꯏꯚ ꯑꯩꯠ ꯖꯦꯔꯣ ꯆꯪꯉꯦ ꯐꯣꯔꯇꯤꯟ ꯊꯥꯎꯖꯟ ꯐꯥꯏꯚ ꯍꯟꯗ꯭ꯔꯦꯠ꯫
ꯑꯣꯖꯔꯦ ꯀꯃꯥꯏꯅ ꯍꯥꯏꯗꯤ ꯅꯪ ꯑꯣꯜ ꯇꯥꯝꯒꯤꯔꯣ ꯍꯥꯏꯁꯦ?
ꯅꯠꯇꯦ ꯑꯩ ꯑꯅꯤ ꯄꯥꯏꯌꯦꯕ ꯑꯣꯜ ꯇꯥꯏꯝ ꯅꯠꯇꯦ ꯑꯩ ꯀꯩꯅꯣ ꯈꯛꯀꯤꯅꯦ ꯍꯟꯗꯛ ꯍꯟꯗꯛ ꯍꯞꯇꯥꯒꯤ ꯑꯣꯔꯝꯅꯤ
ꯍꯞꯇꯥꯝꯗ ꯑꯗꯨ ꯐꯪꯉꯤꯕ
ꯐꯪꯉꯦ ꯑꯗꯣ ꯇꯥꯛꯁꯤ ꯀꯩꯅꯣꯗꯤ ꯅꯠꯇꯦꯕ ꯑꯗꯨꯝ ꯊꯥ ꯈꯨꯗꯤꯡꯒꯤ ꯂꯥꯛꯄ ꯄꯣꯠꯇꯤ ꯅꯠꯇꯦꯕꯀꯣ ꯑꯗꯨꯝ ꯂꯩꯔꯀꯥꯟꯗ ꯂꯥꯛꯀꯗꯧꯕ ꯄꯣꯠꯅꯦꯕ꯫
ꯂꯤꯁꯤꯡ ꯇꯔꯥꯃꯔꯤ ꯐꯪꯉꯦꯔꯁꯤꯅ?
ꯍꯣꯏ ꯑꯩ ꯑꯩ ꯇꯣꯛꯈ꯭ꯔꯣꯉꯣ ꯖꯦꯇꯤꯀꯥꯒꯤ ꯇ꯭ꯋꯦꯟꯇꯤ ꯁꯚꯦꯟ ꯊꯥꯎꯖꯟꯅꯦꯕꯥ
ꯆꯪꯉꯛꯏꯔꯣ?
ꯍꯣꯏ ꯃꯥꯏ ꯇ꯭ꯋꯦꯟꯇꯤ ꯁꯕꯦꯟ ꯊꯥꯎꯖꯟ ꯆꯪꯉꯦꯕ ꯑꯩ ꯑꯩꯉꯣꯟꯗꯩ ꯃꯥꯅꯦ ꯀꯩꯅꯣ ꯇꯧꯕꯅꯦꯕ ꯊꯕꯛꯇꯣ ꯌꯥꯝ ꯇꯧꯕꯅꯦ ꯊꯕꯛꯇꯣ ꯌꯥꯝ ꯇꯧꯔꯤꯒꯦ ꯌꯥꯝ ꯆꯪꯉꯦ ꯍꯥꯏꯇꯥꯔꯦ꯫
ꯐꯔꯦ ꯊꯕꯛ ꯀꯩꯅꯣ ꯇꯥꯛꯁꯦ ꯑꯍꯥꯟ ꯑꯍꯥꯟ ꯂꯥꯛꯅꯗꯣꯏꯔꯕ?
ꯅꯠꯇꯦ ꯅꯠꯇꯦ ꯇꯥꯛꯁꯇꯨ ꯄꯤꯔꯛꯀꯅꯤꯕ ꯄꯤꯔꯛꯑꯀꯥꯟꯗꯨꯗ ꯅꯪꯅ ꯊꯧ ꯇꯥꯛꯁꯇꯨ ꯌꯥꯝ ꯇꯧꯔꯤꯒꯩ ꯌꯥꯝ ꯐꯪꯗꯨꯕ꯫
ꯇꯥꯛ ꯑꯗꯨ ꯑꯦꯛꯇꯤꯚ ꯑꯣꯏꯕ ꯆꯪꯕ꯭ꯔꯕ ꯑꯦꯛꯇꯤꯚ ꯑꯣꯏꯔꯒ ꯂꯩꯗꯣꯏꯔꯥꯕ
ꯑꯦꯛꯇꯤꯞ ꯑꯦꯛꯇꯤꯞ ꯑꯣꯏꯕꯗꯤ ꯀꯩꯅꯣ ꯒ꯭ꯌꯥꯟ ꯇꯗꯦ꯫
ꯑꯦꯞꯁꯤꯗ ꯑꯗꯨꯝ ꯂꯩꯗꯨꯏꯔꯥꯕ ꯑꯅꯝꯕ ꯃꯇꯝꯗ꯫
ꯍꯣꯏ ꯑꯦꯞꯁꯦ ꯆꯪꯉꯒ ꯅꯪꯅ ꯁꯝꯃꯤꯠ ꯁꯝꯃꯤꯠ ꯀꯩꯀꯥ ꯇꯧꯗꯣꯏꯅꯦꯕ꯫
ꯑꯣ ꯁꯤꯁꯤ ꯅꯪꯅ ꯑꯗꯨꯝ ꯁꯝꯃꯤꯠ ꯇꯧꯕꯤꯗꯣꯏꯔꯣ ꯀꯩꯅꯣ
ꯁꯤ ꯂꯣꯏꯔ ꯁꯝꯃꯤꯠ ꯑꯩꯅ ꯇꯧꯗꯣꯏꯅꯦ ꯑꯩꯉꯣꯟꯗꯒꯤꯅꯦ ꯇꯧꯔꯤꯁꯦ
ꯅꯪꯒꯤ ꯇꯥꯛꯁ ꯔꯥꯕꯁꯦ
ꯃꯥꯅꯦ ꯑꯩꯒꯤ ꯇꯥꯛꯁꯅꯦ
ꯑꯩꯒꯤ ꯇꯥꯥꯛꯁꯅ ꯀꯔꯝꯒꯟ ꯂꯥꯛꯇꯣꯏꯕ ꯑꯗꯨꯒꯕ
ꯅꯪꯒꯤ ꯇꯥꯛꯁ ꯂꯥꯛꯑꯅꯤ ꯑꯩ ꯍꯣꯔꯦꯟ ꯅꯪꯒꯤ ꯅꯪꯒꯤ ꯐꯣꯝ ꯑꯃ ꯃꯦꯜꯍꯜꯂꯅꯤ ꯑꯩꯅ ꯑꯗꯨꯒ ꯅꯪꯒꯤ ꯇꯥꯛ ꯂꯥꯛꯆꯔꯔꯤ ꯁꯤꯒꯤ ꯀꯣꯜ ꯑꯩꯒꯤ ꯑꯩꯒꯤꯗꯤ ꯂꯣꯏꯈ꯭ꯔꯦꯕ ꯑꯩ ꯏꯁ꯭ꯋꯥꯏꯗꯤ ꯂꯣꯏꯈ꯭ꯔꯦꯕ ꯁꯤ ꯈꯣꯏ ꯃꯥ ꯈꯣꯏ ꯃꯥꯒꯤꯗ ꯇꯧꯕꯅꯦꯕ
ꯑꯥ
ꯁꯤ ꯅꯝꯕꯔꯁꯤ ꯈꯣꯏ ꯃꯥꯥꯏꯒꯤꯗ ꯇꯧꯔꯒ ꯇꯧꯕꯅꯦ ꯈꯣꯏ ꯃꯥꯒꯤꯗ ꯑꯃꯨꯛ ꯄꯩꯁꯥ ꯂꯧꯊꯣꯛꯀꯦꯗꯧꯕꯅꯦꯕ ꯑꯩꯅ꯫
ꯅꯩꯔꯦ ꯅꯪ ꯅꯪ ꯇꯨꯃꯤꯟ ꯇꯨꯃꯤꯟ ꯄꯩꯁꯥ ꯇꯞꯇꯥꯏ ꯇꯥꯂꯩꯔꯝꯃꯦ꯫
ꯏꯁ ꯅꯪꯔꯦꯌꯦ꯫
ꯁꯨꯗꯣꯏ ꯁꯨꯗꯣꯏ
ꯀꯩꯅꯣꯅ ꯑꯣꯏꯕꯅꯦ ꯁꯤꯁꯦ ꯀꯣꯔꯗꯤꯅꯦꯇꯔꯗꯣ ꯆꯦꯇꯤꯀꯥ ꯃꯣꯏ ꯃꯌꯥꯝꯕꯅ ꯑꯣꯏꯕꯅꯦ ꯁꯤꯁꯦ꯫ ꯃꯉꯣꯟꯗꯩꯅꯦ ꯇꯥꯛꯁ ꯂꯧꯔꯤꯁꯤꯉꯩꯁꯦ ꯍꯥꯥ
ꯃꯣꯏꯗ ꯀꯩ ꯀꯥꯟꯅꯩꯅꯣꯕ ꯁꯤꯕꯨ
ꯑꯦ ꯑꯦ ꯑꯥꯏ ꯁꯦꯝꯃꯤꯅꯦ ꯚꯥꯏ ꯃꯅꯤꯄꯨꯔꯒꯤ ꯂꯦꯡꯒ꯭ꯋꯦꯁꯀꯤ ꯑꯦ ꯑꯥꯏ ꯁꯦꯝꯃꯤꯅꯦ꯫ ꯇ꯭ꯔꯦꯟ ꯇꯧꯔꯤꯅꯦꯕ ꯑꯦ ꯑꯥꯏ
ꯁꯣꯣꯦꯁ
ꯑꯗꯨꯒ ꯇꯥꯛꯁ ꯑꯃꯁꯨ ꯂꯩꯌꯦꯕ ꯎꯝ ꯎꯝ ꯑꯍꯨꯝꯅꯦꯕ ꯇꯥꯛꯁꯦ ꯁꯤꯒꯤ ꯄꯣꯠꯁꯦ ꯇ꯭ꯔꯥꯟꯁꯀ꯭ꯔꯤꯞꯗ ꯑꯣꯟꯊꯣꯛꯑꯒ ꯑꯗꯨꯒ ꯆꯨꯝꯕ꯭ꯔꯥ ꯂꯥꯟꯕ꯭ꯔꯥ ꯑꯃꯨꯛ ꯆꯦꯛ ꯇꯧꯗꯣꯏꯅꯦꯕ
ꯆ꯭ꯔ ꯑ
ꯁꯤ ꯑꯍꯨꯝꯁ ꯑꯗꯨꯝ ꯃꯊꯪ ꯃꯊꯪ ꯇꯧꯔꯛꯇꯣꯏꯅꯦ ꯁ꯭ꯇꯦꯞ ꯕꯥꯏ ꯁ꯭ꯇꯦꯞ ꯍꯥꯟꯅ ꯐꯣꯟ ꯀꯣꯜ ꯇꯧꯔꯅꯤ ꯐꯣꯟ ꯀꯣꯜ ꯇꯧꯔꯕ ꯃꯇꯨꯡꯗ ꯑꯃꯨ ꯇ꯭ꯔꯥꯟꯁꯀ꯭ꯔꯤꯞꯁꯟꯁꯦ ꯏꯊꯣꯛꯑꯅꯤꯗꯅ ꯑꯃꯨꯛ ꯏꯕꯁꯨ ꯑꯩꯈꯣꯏꯅ ꯏꯗꯣꯏ ꯅꯠꯇꯦꯕꯀꯣ ꯃꯁꯥꯅ ꯑꯗꯨꯝ ꯏꯖꯔꯛꯀꯅꯦꯕꯀꯣ ꯑꯗ ꯑꯩꯈꯣꯏꯅ ꯃꯣꯏꯅꯤ
ꯑꯗꯨꯒ ꯁꯝꯃꯤꯠ ꯇꯧꯁꯟꯈꯤꯕꯗꯣ